ꯋꯥꯔꯤ ꯅꯨꯡꯉꯥꯏꯈꯠꯂꯛꯄꯁꯦ ꯆꯠꯄ ꯈꯪꯍꯧꯗꯦ
ꯎꯝ ꯄꯨꯡ ꯇ꯭ꯋꯦꯜꯐ ꯊꯥꯔꯇꯤꯗ ꯂꯥꯏꯔꯤꯛ ꯄꯥꯕ ꯍꯧꯔꯅꯤ ꯍꯥꯏꯕ ꯅꯠꯇ꯭ꯔꯣ ꯇꯥꯗꯧꯔꯦꯅꯦ
ꯄꯨꯨꯡꯉ ꯃꯥꯗꯅꯤ
ꯇꯨꯋꯦꯜꯐ ꯊꯥꯔꯇꯤ ꯍꯥꯏꯕ ꯅꯠꯇ꯭ꯔꯣꯅ
ꯉꯁꯥꯏ ꯇꯨꯞ ꯆꯠꯊꯤꯑꯕꯅꯤꯗꯣ ꯑꯩꯅ ꯄꯨꯡ ꯑꯃ ꯐꯥꯎ ꯋꯥꯔꯤ ꯁꯥꯔꯒꯦꯅ ꯍꯥꯏꯗꯨꯗꯤ
ꯆꯧ ꯁꯔꯗꯤꯗ ꯄꯥꯔꯣꯗ ꯃꯇꯝ ꯃꯥꯡꯒ ꯅꯨꯡ ꯁꯤꯒꯨꯝꯕꯗ
ꯏꯁꯁ ꯅꯪꯁꯤꯗꯤ ꯋꯥꯔꯤ ꯁꯥꯅꯤꯡꯗꯕ ꯃꯥꯜꯂꯦꯒ
ꯅꯠꯇꯦꯌꯦ ꯂꯥꯏꯔꯤꯛ ꯄꯥꯕ ꯃꯇꯝꯗꯤ ꯐꯖꯅ ꯄꯥꯑꯣ ꯁꯤꯗꯤ ꯇꯥꯏꯝ ꯄꯥꯁꯀꯤ ꯑꯣꯏꯅ ꯊꯝꯃꯨꯅ
ꯍꯣꯏꯗ ꯍꯣꯏꯗ ꯋꯥꯔꯤ ꯁꯥꯗꯤ ꯑꯗꯨꯝ ꯆ ꯆꯥꯅꯤ ꯉꯁꯥꯏ ꯅꯪꯅ ꯍꯥꯏꯗꯈ꯭ꯔꯤꯕ ꯑꯃꯥꯗꯨꯗꯤ
ꯀꯥꯎꯈ꯭ꯔꯦ ꯅꯪꯅ ꯍꯥꯏꯔꯤꯕ ꯐꯥꯎ ꯀꯥꯎꯔꯒ ꯅꯨꯄꯤ ꯃꯁꯛ ꯐꯖꯦ ꯀ꯭ꯔꯤꯔꯥ ꯅꯨꯄꯤ ꯃꯁꯛ ꯐꯖꯔꯁꯨ ꯈꯔ ꯐꯠꯇꯕ ꯃꯤꯁꯨ ꯂꯩꯑꯦ ꯍꯥꯏꯃꯤꯅꯀꯣ
ꯑꯗꯨꯅ ꯑꯩ ꯀꯔꯝꯕ ꯂꯧꯒ꯭ꯔꯣ ꯍꯥꯏꯕ ꯅꯠꯇ꯭ꯔꯣ ꯁꯛ ꯐꯖꯗ꯭ꯔꯒ ꯃꯤ ꯌꯥꯝ ꯐꯕ ꯑꯗꯨꯒ ꯑꯃꯥꯗ ꯐꯨꯔꯤꯕ ꯅꯪꯅ ꯍꯥꯏꯕꯗꯣ ꯍꯥꯏꯕ ꯂꯣꯏꯁꯤꯟꯗ꯭ꯔꯤꯦꯅ
ꯃꯁꯛ ꯊꯤꯔꯒ ꯃꯕꯨꯛ ꯐꯥꯕ ꯀ ꯃꯁꯛ ꯈꯔ ꯊꯤꯔꯒ ꯃꯕꯨꯛ ꯈꯔ ꯐꯠꯇꯕ ꯑꯣ ꯃꯁꯛ ꯐꯖꯔꯒ ꯃꯕꯨꯛ ꯈꯔ ꯐꯠꯇꯕ ꯑꯩꯅ ꯍꯥꯏꯕ ꯅꯠꯇ꯭ꯔꯣ
ꯍꯣꯏ ꯌꯥꯝ ꯂꯨꯏꯅꯤꯀꯣ
ꯍꯧꯖꯤꯛꯀꯥꯟꯗꯤ ꯌꯥꯝꯅ ꯃꯁꯛ ꯊꯤꯕꯁꯨ ꯂꯩꯇ꯭ꯔꯤꯗ
ꯍꯗ ꯃꯁꯛ ꯃꯁꯛ ꯃꯁꯛ ꯊꯤꯕꯁꯨ ꯂꯩꯇ꯭ꯔꯦꯗ ꯑꯗꯨꯝ ꯃꯦꯀꯞꯀ ꯇꯧꯅꯕ ꯍꯩꯔꯕꯅꯤꯅ ꯍꯧꯖꯤꯛꯇꯤ ꯃꯁꯥ ꯃꯁꯥꯒꯤ
ꯎꯝ ꯑꯩꯗꯤ ꯃꯦꯀꯞ ꯀꯨꯝꯕ ꯇꯧꯅꯤꯡꯗꯦꯗ
ꯑꯁ ꯑꯗꯨ ꯑꯣꯏꯔꯗꯤ ꯅꯪ ꯑꯣꯏꯅ ꯂꯧꯔꯒꯦ ꯃꯦꯀꯞꯇ ꯄꯩꯁꯥ ꯇꯤꯡꯉꯨꯔꯣꯏ
ꯑꯗꯨ ꯅꯠꯇꯦꯗ ꯑꯗꯨꯝ ꯃꯩꯇꯩ ꯈꯣꯏꯗꯤ ꯑꯗꯨꯝ ꯄꯥꯝꯃꯤꯅ ꯖꯒꯣꯏ ꯌꯅ ꯃꯦꯀꯞ ꯀꯨꯝꯕꯗ ꯑꯩꯗꯤ ꯃꯦꯀꯞꯀꯨꯝꯕ ꯇꯧꯅꯤꯡꯗꯦ
ꯂꯤꯞꯁꯇꯤꯛꯇꯤ ꯇꯩꯔꯝꯅꯤꯗ
ꯍꯣꯏ ꯂꯤꯞ ꯏꯁꯇꯤꯛꯄꯗꯤ ꯑꯗꯨꯝ ꯇꯥꯏꯒꯅꯤ ꯃꯤ ꯂꯣꯏꯅꯃꯛ ꯍꯥꯏꯕꯗꯤ ꯍꯦꯚ ꯃꯦꯀꯞ ꯇꯥꯎꯕꯗꯣ
ꯎꯝ ꯃꯦꯀꯞ ꯇꯧꯗꯦ ꯍꯥꯏꯔꯒ ꯂꯤꯞꯁ ꯏꯁꯇꯤꯛ ꯉꯥꯡ ꯁꯛ ꯉꯥꯡꯅ ꯇꯩꯔꯝꯗꯧ ꯃꯥꯜꯂꯤ
ꯅꯪ ꯁꯛꯀ ꯉꯥꯡꯅꯤꯉꯥꯏ ꯔꯦꯠꯀ ꯇꯥꯏꯅꯤꯡꯉꯥꯏ ꯏꯀꯥꯏꯖꯩꯗ ꯃꯤ ꯃꯃꯥꯡꯉꯦ ꯊꯣꯛꯂꯛꯅꯤꯉꯥꯏ
ꯎꯝ ꯅꯨꯄꯤꯅ ꯔꯦꯗ ꯂꯤꯞ ꯏꯁꯇꯤꯛ ꯍꯥꯞꯄꯦ ꯇꯥꯏꯕꯁꯦ ꯀꯔꯤꯒꯤꯔꯣ ꯌꯥꯝ ꯇꯥꯏꯅꯤꯡꯕꯁꯦ ꯍꯥꯏꯕꯗꯤ ꯖꯦꯜ ꯗꯅꯤ ꯇꯥꯛ ꯏꯅꯤꯡꯕꯁꯦ
ꯈꯪꯗꯦ ꯑꯩꯗꯤ ꯔꯦꯠ ꯄꯥꯛ ꯇꯥꯏꯗꯤ ꯑꯗꯨꯅ
ꯑꯣꯦ ꯈꯪꯗꯗꯤ ꯌꯥꯏ
ꯪꯉ ꯔꯦꯠꯂꯨ ꯀꯔꯤꯒꯤ ꯄꯥꯝꯕ꯭ꯔꯥꯅ ꯃꯁꯛ ꯐꯖꯕ ꯍꯣꯏꯅ ꯁꯪꯉꯒ ꯐꯖꯕꯤ ꯍꯅꯦ ꯇꯥꯛꯗꯤ
ꯑꯣ ꯉꯁꯥꯏꯒꯤꯗꯨ ꯁꯛ ꯄꯨꯔꯥ ꯊꯤꯔꯗꯤ ꯑꯗꯨꯗꯤ ꯄꯥꯝꯅꯦ ꯑꯗꯨꯕꯨ ꯑꯗꯨꯝ ꯀꯔꯤ ꯍꯥꯏꯁꯔꯦ ꯌꯦꯡꯕꯗ ꯑꯗꯨꯝ
ꯍꯧꯖꯤꯛꯀꯥꯟꯗꯤ ꯃꯁꯛ ꯊꯤꯕ ꯂꯩꯇ꯭ꯔꯦ
ꯑꯗꯨ ꯑꯣꯏꯔꯗꯤ ꯑꯗꯨꯝ ꯌꯥꯌꯦꯗ ꯑꯗꯨꯅ ꯄꯤꯁꯅ ꯄꯥꯝꯃꯦꯗ ꯑꯩꯈꯣꯏꯗꯤ
ꯎꯝ
ꯔꯃ ꯇꯃꯂꯁꯨ ꯌꯥꯗꯦ
ꯎꯝ
ꯀꯣꯛ ꯆꯤꯛꯑꯦ ꯀꯣꯛ ꯉꯥꯎꯦ
ꯈꯪꯗ꯭ꯔꯦꯗ ꯍꯣꯏꯣꯏ ꯐꯖꯅ ꯊꯤꯍꯧꯔꯣ ꯍꯧꯖꯤꯛ ꯃꯇꯝ ꯅꯕꯗ
ꯅꯪꯒꯤꯁꯨꯦ ꯊꯔꯥꯥꯎꯅꯦ ꯌꯦ ꯏꯒꯤꯅꯦ
ꯑꯩꯈꯣꯏꯒꯤ ꯁꯛꯇꯤ ꯌꯦꯡꯕ ꯌꯥꯗ꯭ꯔꯤꯅꯦ
ꯅꯪ ꯅꯁꯥꯅ ꯍꯧꯖꯤꯛꯃꯛꯇ ꯍꯥꯏꯔꯝꯕꯗꯣ ꯍꯟꯗꯛꯇꯤ ꯆꯥꯛ ꯊꯤꯕꯩ ꯂꯩꯇ꯭ꯔꯦ ꯀꯥꯏꯅ
ꯑꯩꯕꯨꯍꯥꯏꯕ ꯅꯠꯇꯦ ꯅ ꯑꯗꯨꯣ ꯃꯤꯕꯨꯍꯥꯏꯕꯅꯤꯅ
ꯅꯪꯁꯨ ꯆꯞ ꯃꯥꯟꯅꯏꯗ ꯊꯤꯔꯣꯏꯗ
ꯁꯛ ꯀꯞꯅ ꯊꯤꯕꯅꯤꯅꯦ
ꯃꯦꯗꯤꯀꯦꯜꯒ ꯇꯧꯔꯤꯕꯅꯤꯅ ꯃꯤ ꯃꯆꯥꯗꯤ ꯉꯥꯎꯖꯣꯛ ꯉꯥꯎꯔꯣꯛ ꯉꯥꯎꯔꯧ ꯂꯩꯔꯔꯕꯅꯤꯅꯦ
ꯍꯥꯎꯗꯦ
ꯏꯨꯝꯒꯨꯝꯅ
ꯑꯁ ꯅꯪ ꯌꯦꯟꯗ꯭ꯔꯨꯝꯒꯨꯝꯅ ꯂꯩꯔꯝꯅꯤ ꯑꯩꯈꯣꯏꯗꯤ ꯑꯁ ꯌꯦꯟꯗꯨꯝꯒꯨꯝꯅ ꯉꯥꯎꯕꯗ
ꯅꯠꯇ꯭ꯔꯒ ꯂꯣꯀꯦꯜꯒꯤ ꯌꯦꯔꯨꯝꯒꯨꯝ ꯂꯩꯕ꯭ꯔꯣ
ꯑꯣ
ꯑꯗꯨ ꯀ ꯐꯥꯏꯗ꯭ꯔꯣ
ꯐꯠꯇꯦꯗꯥ
ꯆꯣꯀ꯭ꯂꯦꯠ ꯑꯣꯏꯗ꯭ꯔꯗꯤ ꯌꯥꯔꯦ ꯌꯦꯔꯨꯝ ꯌꯦꯔꯨꯝ ꯂꯣꯀꯦꯜ ꯌꯦꯔꯨꯝ ꯃꯥꯜꯂꯗꯤ
ꯆꯣꯀ꯭ꯂꯦꯠ ꯃꯥꯟꯕꯅꯤꯅꯦ ꯀꯔꯤꯅꯣ ꯑꯁ ꯃꯁꯤ ꯅꯨꯄꯤꯁꯤꯗꯤ ꯇꯧꯅꯤ ꯀꯧꯅꯤ ꯒ꯭ꯔꯣꯒꯨꯝꯅ ꯂꯩꯔꯁꯤ
ꯎꯝ ꯆꯤꯟꯊꯤ ꯋꯥ ꯊꯔ ꯑꯣꯗꯤ ꯌꯦꯒꯦ
ꯄꯤꯛ ꯄꯤꯛꯂꯒ ꯀꯔꯤꯔꯥ ꯃꯁꯛꯁꯦ ꯃꯈꯣꯟꯁꯨ ꯀꯔꯤꯁꯨ ꯃꯁꯤ ꯅꯨꯄꯤꯁꯦ ꯕꯦꯔꯥ ꯀꯥꯔꯦꯗꯥꯅ ꯑꯩꯒꯤ ꯁꯛ ꯎꯔꯒ ꯅꯪꯕꯨ ꯀꯣꯜ ꯇꯧꯕ ꯇꯥꯕꯤꯅꯤꯡꯗ꯭ꯔꯦꯅ ꯇꯧꯔꯗꯤ ꯀꯨꯃꯥꯏꯅ ꯇꯧꯒꯦꯔꯣ
ꯇꯧꯕꯤꯒꯅꯤꯗ ꯁꯛ ꯐꯖꯔꯁꯨ ꯊꯤꯔꯁꯨ ꯑꯗꯨꯕꯨ ꯊꯤꯗꯤꯤ ꯊꯤꯔꯣꯏ ꯈꯪꯉꯦꯗ ꯅꯪꯅ ꯍꯥꯏꯖꯤꯟꯅꯅꯕꯅꯤꯗ ꯑꯥ
ꯍꯥꯏꯖꯤꯟꯅꯕ ꯅꯠꯇꯦ ꯑꯃꯅ ꯁꯛ ꯊꯤꯕꯅꯦ
ꯁꯣꯔꯤ ꯑꯁꯤ ꯑꯁꯤꯁꯦ ꯅꯪꯒꯤ ꯐꯣꯟ ꯅꯝꯕꯔꯣ
ꯑꯁꯤꯗꯤ ꯏꯃꯥꯟꯅꯕꯤ ꯒꯤꯃꯥꯟ ꯑꯩꯁ ꯅꯝꯕꯔ ꯌꯥꯝ ꯎꯝ ꯅ ꯖꯥꯠ ꯖꯠ ꯇꯧꯃꯟꯈ꯭ꯔꯕꯤ ꯈꯪꯗ꯭ꯔꯤ ꯀꯅꯥꯒꯤꯅꯣ ꯃꯥꯔꯦ ꯁꯤꯅ
ꯁꯤꯗ ꯃꯤꯡ ꯊꯣꯔꯛꯄꯗꯨꯗꯤ ꯅꯪꯒꯤꯔꯣ
ꯑꯩꯒꯤ ꯃꯤꯡ ꯊꯣꯛꯄ꯭ꯔꯥ ꯈꯪꯗꯦ
ꯈꯦꯅ ꯍꯥꯎꯕ
ꯑꯣ ꯑꯗꯨꯗꯤ ꯑꯩꯒꯤ ꯃꯤꯡ ꯑꯣꯏꯔꯝꯅꯤ ꯉꯁꯥꯏꯒꯤꯗꯨꯅ ꯏꯃꯥꯟꯅꯕꯤꯒꯤ
ꯑꯗꯨꯗꯤ ꯊꯤꯔꯒꯦ ꯅꯪꯒꯤ ꯃꯤꯡꯅ
ꯑꯥ
ꯅꯪꯒꯤ ꯃꯤꯡꯅ ꯀꯩꯅꯣꯗ ꯊꯤꯔꯛꯏꯕ ꯑꯣꯟꯂꯥꯏꯟꯒꯨꯝꯕꯗ ꯐꯦꯁꯕꯨꯛ ꯏꯟꯁꯇꯥꯒ꯭ꯔꯥꯝꯒꯨꯝꯕꯗ
ꯏꯟꯁꯇꯥꯒ꯭ꯔꯥꯝꯗꯗꯤ ꯎꯔꯔꯣꯏꯗ ꯐꯣꯇꯣꯒꯨꯝꯕ ꯊꯝꯗꯦ
ꯑꯔꯗꯤ ꯀꯔꯤꯅ ꯂꯏꯗꯕ
ꯑꯩꯩꯁꯨꯨꯗꯥꯏꯔ ꯔꯦ
ꯐꯔꯤꯗꯥ
ꯔꯤꯜꯁꯀꯨꯝꯕ ꯌꯦꯡꯅꯤꯡꯉꯥꯏ ꯈꯛꯇ ꯊꯝꯃꯦ ꯍꯧꯖꯤꯛꯀꯥꯟꯗꯤ ꯃꯔꯛ ꯃꯔꯛꯇ ꯏꯟꯁꯇꯥꯒ꯭ꯔꯥꯝ ꯑꯦꯀꯥꯎꯟ ꯍꯥꯡꯕ
ꯐꯣꯇꯣ ꯑꯞꯂꯣꯗ ꯇꯧꯗꯦ
ꯇꯥꯎꯗꯦ
ꯎꯝ ꯑꯗꯗꯤ ꯅꯉ ꯀꯩꯅꯣ ꯊꯔꯑꯣꯗꯅ ꯏꯡ ꯀꯅꯥ
ꯀ꯭ꯔꯤ ꯇꯧꯅꯤꯡꯉꯥꯏꯔꯣ
ꯂꯩꯁꯥꯕꯤꯕꯣꯇꯣ ꯍꯥꯡꯕꯅ ꯀꯔꯤ ꯇꯧꯅꯤꯡꯉꯥꯏꯔꯣꯦ ꯑꯩ ꯌꯥꯝꯃꯨꯛ ꯑꯄꯥꯪꯕ ꯇꯇ ꯍꯥꯏꯄ ꯎꯠꯈ꯭ꯔꯤꯗꯗꯨꯗꯤ
ꯍꯣꯏ ꯌꯦꯡꯁꯤꯀꯣ ꯍꯣꯔꯦꯟ
ꯌꯦꯡꯁꯤꯀꯣ ꯍꯥꯏꯅꯦ ꯑꯗꯨ ꯍꯣꯏ ꯍ ꯍꯣꯔꯦꯟ ꯊꯥꯔꯛꯀꯦꯅ ꯍꯥꯏꯕ ꯌꯥꯏ ꯑꯗꯨꯕꯨ ꯍꯣꯏ ꯌꯦꯡꯁꯤꯀꯣ ꯁꯤꯅꯤ
ꯊꯥꯔꯛꯇꯣꯏꯅꯤ ꯊꯥꯔꯛꯇꯣꯏꯅꯤ ꯎꯔꯒ ꯎ ꯇꯧꯔꯒꯅꯤ ꯀꯣ
ꯑꯁ ꯇꯕ ꯑꯗꯨ ꯃꯥꯟꯕ꯭ꯔꯣ
ꯎꯝ
ꯎꯁ ꯇꯧꯗ꯭ꯔꯗꯤ ꯅꯪꯕꯨ ꯆꯠꯈ꯭ꯔꯒ ꯑꯩ ꯄꯥꯝꯕ ꯍꯧꯔꯗꯤ
ꯄꯥꯝꯃꯔꯣꯏꯗ
ꯎꯝ ꯍꯥꯏꯕ ꯉꯝꯗꯦ ꯍꯟꯗꯛꯇꯤ ꯋꯥꯔꯤꯁꯨ ꯈꯔ ꯀꯨꯏꯅ ꯁꯥꯔꯕꯅꯤꯅ
ꯍꯧꯖꯤꯛꯇꯤ ꯑꯗꯨꯝ ꯁꯤꯒꯤ ꯊꯕꯛꯀꯤ ꯋꯥꯔꯤ ꯇꯥꯎꯧꯕꯅꯤꯅꯤꯅꯀꯣ
ꯑꯆꯥ ꯍꯣꯏꯗꯤ ꯑꯣꯏꯌꯦ ꯑꯗꯨ ꯑꯣꯏꯔꯁꯨ ꯀꯅꯥ ꯈꯪ
ꯀꯅꯥ ꯈꯪꯗ꯭ꯔꯦ
ꯅꯍꯥꯟ ꯑꯩ ꯁꯤꯒꯤꯗ ꯋꯥꯔꯤ ꯁꯥꯕꯗꯣ ꯑꯩꯈꯣꯏꯒꯤ ꯑꯣꯐꯤꯁꯀꯤ ꯋꯥꯔꯤ ꯁꯥꯕꯗ ꯃꯎ ꯅꯨꯨꯄꯤ ꯑꯃ ꯊꯦꯡꯅꯕꯅꯦꯕ ꯃꯥꯁꯦ
ꯎꯝ
ꯀꯣꯏꯗꯔꯤ ꯃꯥ ꯂꯣ ꯃ ꯆꯤ ꯃꯃꯨ ꯐꯥꯔꯦ ꯑꯗ ꯃꯥꯒꯤ ꯅꯨꯄꯥꯗ ꯑꯦꯁꯇꯦꯟ ꯄ꯭ꯔꯣꯐꯦꯁꯔꯅꯤꯅ ꯍꯥꯏꯔꯒ ꯑꯁ ꯑꯦꯋꯥꯔꯗ ꯌꯥꯝ ꯁꯥꯟꯕꯅꯤꯅꯦ
ꯑꯠꯆꯥꯥ ꯑꯗꯨꯗ ꯑꯩꯒꯤ ꯑꯪꯀꯜꯒꯤ ꯅꯨꯄꯤꯅꯦ
ꯑꯣ ꯑꯗꯨꯗ ꯅꯪꯒꯤ ꯑꯪꯀꯜ ꯊꯣꯛꯄ꯭ꯔꯣ ꯑꯃꯨꯛꯀ
ꯑꯥ ꯃꯥꯅ ꯍꯧꯖꯤꯛ ꯆꯦꯟꯅꯥꯏꯗ ꯄ꯭ꯔꯣꯐꯦꯁꯥꯔ ꯇꯧꯕꯅꯦꯕ
ꯑꯆꯥꯥ ꯑꯗꯨꯗꯤ ꯑꯗꯨ ꯑꯗꯨ ꯑꯗꯨꯅꯤ ꯀꯃꯥꯏꯅ ꯅꯪꯒꯦ ꯑꯪꯀꯜ ꯊꯣꯛꯄ꯭ꯔꯣ ꯈꯪꯗꯦ
ꯏꯃꯥ ꯑꯩ ꯏꯕꯥꯅꯤꯁꯨ ꯍꯧꯖꯤꯛ ꯅꯪꯒꯤ ꯇꯧꯗ꯭ꯔꯤꯀꯥꯟꯒꯤ ꯃꯃꯥꯡꯗ ꯏꯕꯥꯅꯤꯁꯨ ꯊꯝꯂꯒ ꯑꯩꯒꯤ ꯃꯔꯨꯞ ꯅꯨꯄꯤ ꯑꯃꯕꯨ ꯑꯃꯨꯛꯀ ꯀꯣꯜ ꯇꯧꯔꯒ ꯅꯪꯉꯣꯟꯗ ꯇꯥꯎꯅꯦꯕ
ꯑꯣ ꯃꯥꯁꯨ ꯌꯥꯝ ꯍꯟꯗꯤ ꯍꯟꯗꯤ ꯃꯥꯜꯂꯦꯗ ꯁꯤ
ꯊꯥꯔꯇꯤ ꯇꯨ ꯃꯥꯅꯦ ꯆꯍꯤ ꯆꯍꯤ ꯁꯤ ꯌꯥꯔꯅꯀꯣ ꯑ ꯑꯪ ꯜꯅ ꯊꯥꯔꯇꯤ ꯑꯩꯠ
ꯑꯣ ꯃꯥꯦ ꯑꯪꯀꯜꯗꯨ ꯍꯩꯆꯔ ꯂꯧꯋꯦꯅ ꯍꯥꯏꯌꯦꯕ
ꯑ
ꯃꯥꯅ ꯍꯥꯏꯆꯔ ꯂꯧꯋꯦ ꯍꯥꯏꯕꯗ ꯑꯩꯁꯨ ꯇꯧꯅꯤꯡꯕ ꯍꯥꯏꯇꯥꯔꯦ
ꯎꯝ ꯃꯥꯅ ꯋꯥꯔꯤ ꯂꯤꯕ꯭ꯔꯥꯅꯦ ꯁꯨꯃꯥꯏꯅ ꯇꯧꯋꯦꯅ
ꯍꯣꯏ ꯃꯣꯏ ꯂꯨꯍꯣꯡꯕ ꯀꯨꯏꯗ꯭ꯔꯤ ꯆꯦ ꯀꯌꯥꯔ ꯀꯣꯏꯔꯒ ꯂꯨꯍꯣꯡꯉꯦ ꯃꯣꯏ
ꯀꯨꯏꯗꯕ ꯅꯦꯝꯕꯅꯤ ꯀꯣꯏꯅꯕ
ꯑꯍꯨꯝꯒꯨꯝꯕ ꯀꯣꯏꯕ꯭ꯔꯥ ꯍꯥꯏꯕ ꯑꯃ ꯇꯧꯅꯤ
ꯎ ꯃꯃꯤꯡꯗꯣ ꯀ꯭ꯔꯤ ꯀꯥꯎꯕ꯭ꯔꯥ ꯏꯅ ꯍꯥꯎꯕ꯭ꯔꯥ
ꯏꯅ
ꯑꯥ
ꯑꯁ ꯃꯤꯡ ꯐꯥꯎꯕꯗꯤ ꯀꯥꯎꯈ꯭ꯔꯦ
ꯀꯨꯏꯈ꯭ꯔꯕ꯭ꯔꯥ ꯁꯅꯥꯅꯕ
ꯎꯝ ꯅꯨꯃꯤꯠ ꯃꯔꯤ ꯃꯉꯥ ꯊꯣꯛꯄ ꯍꯧꯔꯦ ꯒ꯭ꯔꯨꯞꯇꯨꯒꯤ ꯀꯩꯅꯣ ꯇꯧꯔꯒ ꯁꯥꯕꯅꯦꯕ ꯀꯩꯅꯣꯃꯗꯥꯔ ꯄ꯭ꯔꯥꯏꯚꯦꯠꯇ ꯅꯠꯇꯦꯕꯀꯣ
ꯑꯣ ꯃꯥꯗꯤ ꯌꯥꯝꯅ ꯒ꯭ꯔꯨꯞꯨꯞ ꯑꯦꯛꯇꯤꯞ ꯇꯧꯔꯒ ꯂꯩꯕꯅꯦ ꯍꯧꯖꯤꯛꯀꯥꯟ
ꯈꯪꯗꯦ ꯅꯍꯥꯟ ꯏꯅꯤꯕꯥꯅꯤ ꯋꯥꯔꯤ ꯁꯥꯟꯅꯕꯗ ꯄꯨꯡ ꯃꯉꯥ ꯌꯥꯎꯋꯤ ꯇꯧꯋꯦ ꯀꯩꯅꯣꯝꯃꯗ ꯅꯟꯁꯇꯣꯞꯇ
ꯑꯣ
ꯑꯗꯨꯃꯥꯏꯅ ꯇꯧꯕꯗ ꯌꯥꯎꯕ ꯑꯗꯨꯒꯤꯅꯤꯅ
ꯅꯤꯀꯣ ꯃꯥꯕꯨꯁꯨ
ꯑꯗꯨꯝ ꯁꯥꯟꯅꯕ ꯅꯨꯡꯉꯥꯏ ꯍꯣꯏ ꯍꯥꯏꯕꯗꯤ ꯋꯥꯔꯤꯗ ꯑꯗꯨꯝ ꯑꯩꯅ ꯁꯥꯟꯅꯕꯗꯁꯨ ꯀꯔꯤ ꯍꯥꯏꯁꯤꯔꯥ ꯑꯇꯣꯞꯄꯁꯨ ꯊꯦꯡꯅꯩ ꯊꯦꯡꯅ ꯑꯗꯨꯃꯥꯏꯅ ꯑꯗꯨ ꯑꯣꯏꯔꯁꯨ ꯃꯤꯁꯦ ꯋꯥꯔꯤ ꯁꯥꯟꯅꯕ ꯅꯨꯡꯉꯥꯏꯇꯦꯕ ꯃ ꯀꯔ ꯃꯤꯁꯤꯡꯤꯡ ꯆ ꯈ ꯄꯁꯤ ꯌꯥꯗꯦꯗꯅ
ꯍꯣꯏ ꯃꯥꯅ ꯂꯨꯍꯣꯡꯉꯦꯅ ꯍꯥꯏꯔꯛꯄ꯭ꯔꯥ
ꯑ ꯂꯨꯍꯣꯡꯈ꯭ꯔꯗꯤ ꯂꯨꯍꯣꯡꯉꯦꯅ ꯍꯥꯏꯕꯅ ꯐꯠꯇ꯭ꯔꯣ
ꯍꯣꯏꯗ
ꯄꯥꯈꯪꯁꯤꯡꯗꯨ ꯃꯥꯅ ꯈꯥꯅꯤꯡꯉ
ꯅꯨꯄꯤ ꯑꯃꯅ ꯅꯍꯥꯟ ꯑꯣ ꯅꯨꯄꯥ ꯑꯃꯅ ꯃꯥꯅ ꯎ ꯑꯦꯅꯤ ꯋꯥꯟ ꯐ꯭ꯔꯤ ꯂꯩꯕ꯭ꯔ ꯂꯩꯕ꯭ꯔꯣꯅ ꯍꯥꯡꯕ ꯃꯇꯝꯗ ꯅꯨꯄꯥ ꯃꯥꯅ ꯅꯪꯁꯤꯁꯨ ꯑꯦꯛꯇꯤꯞ ꯑꯣꯏꯃꯟꯕꯒꯤ ꯁꯤꯡꯒꯔ ꯑꯣꯏꯔꯝꯅꯤꯒ ꯇꯧꯔꯒ ꯂꯩꯔꯝꯅꯤ ꯑꯩ ꯅꯣꯛꯅꯤꯡꯕꯕꯁꯤ ꯃꯥꯄꯨ
ꯎꯝ
ꯑꯩꯒꯤ ꯍꯧꯖꯤꯛꯀꯤ ꯑꯩꯈꯣꯏ ꯑꯩ ꯑꯩꯈꯣꯏꯗꯤ ꯏꯆꯦ ꯏꯆꯦ ꯅꯀꯥ ꯑꯣꯏꯕ ꯃꯉꯣꯟꯗ
ꯎꯝ
ꯑꯦꯚ꯭ꯔꯤ ꯃꯣꯔꯅꯤꯡꯅꯦ ꯁꯤꯛꯁ ꯁꯚꯦꯟ ꯇꯥꯗ꯭ꯔꯤꯀꯥꯟꯗ ꯈꯨꯂꯪꯈꯪ ꯇꯧꯁꯦ ꯑꯗꯨꯝ ꯇꯧꯔꯒ ꯂꯩꯏꯕꯅꯦ ꯃꯥ
ꯑ ꯃꯤ ꯂꯨꯍꯣꯡꯕ ꯀꯨꯏꯗ꯭ꯔꯦ ꯆꯍꯤ ꯑꯃꯅ ꯂꯨꯍꯣꯡꯈ꯭ꯔꯦ ꯍꯥꯏꯌꯦꯦ ꯃꯤ ꯍꯅꯤꯃꯨꯟ ꯄꯤꯔꯤꯠ ꯂꯣꯏꯔꯒ ꯌꯨꯝ ꯂꯥꯛꯑꯕꯅꯤꯍ
ꯍꯧꯖꯤꯛ ꯃꯥ ꯄ꯭ꯔꯦꯒꯅꯦꯟ ꯑꯣꯏꯈ꯭ꯔꯕꯒꯤ
ꯑꯣ ꯄ꯭ꯔꯦꯒꯅꯦꯟ ꯑꯣꯏꯈ꯭ꯔꯦ ꯑꯗꯨꯗꯤ ꯑꯩꯅ ꯍꯥꯏꯕ ꯆꯞ ꯃꯥꯟꯅꯅꯅꯦ
ꯑꯗꯨꯒꯤ ꯑꯣꯒꯁꯇ ꯄꯣꯛꯈ꯭ꯔꯅꯤ
ꯑꯀꯥꯁꯇ ꯄꯣꯈꯣꯔꯅꯤ ꯑꯦꯠꯚꯥꯟꯁ ꯆꯂꯅꯤꯍꯦ
ꯑꯣꯒꯁ ꯗꯦ ꯗꯤꯁ ꯑꯒꯁ ꯀꯃꯤꯡ ꯍꯧꯖꯤꯛ ꯖꯨꯂꯥꯏ
ꯖꯨꯂꯥꯏ ꯑꯣꯏꯔꯗꯤ ꯁꯚꯦꯟ ꯃꯟꯁ ꯑꯣꯏꯔꯅꯤ ꯑꯣ ꯑꯗꯨꯗꯤ ꯑꯗꯨꯗꯤ ꯑꯣ ꯑꯗꯨꯅꯤ ꯑꯦꯗꯚꯥꯟꯁ ꯆꯠꯂꯅꯤꯕ
ꯎꯝ ꯅꯦꯛꯁ ꯎꯝ
ꯊꯥꯔꯇꯤ ꯁꯤꯛꯁ ꯋꯤꯛꯁ ꯅꯠꯇ꯭ꯔꯣ ꯑꯉꯥꯡ ꯀꯩꯅꯣ ꯇꯧꯕꯗꯣ ꯊ꯭ꯔꯠ ꯑ ꯊꯥꯔꯇꯤ ꯁꯤꯛꯁ ꯋꯤꯛꯁ ꯍꯦꯟꯕ ꯅꯠꯇ꯭ꯔꯣ ꯀꯥꯎꯈ꯭ꯔꯦ ꯐꯣꯔꯇꯤ ꯇꯨ ꯋꯤꯛꯁ꯭ꯔꯣ ꯀꯥꯎꯈ꯭ꯔꯦ
ꯀꯥꯎꯈ꯭ꯔꯦ ꯑꯩꯁꯨ ꯄꯣꯛ ꯄꯛꯄ ꯃꯇꯝꯗ ꯄꯣꯛꯆꯅꯤ ꯑꯒꯁꯇ ꯄꯣꯛꯀꯅꯤꯅꯗꯤ ꯍꯥꯏꯝꯅꯦ ꯃꯥ ꯍꯧꯖꯤꯛꯀꯥꯟꯗꯤ ꯏꯝꯐꯥꯜ ꯂꯩꯈ꯭ꯔꯦ
ꯑ ꯐꯣꯔꯇꯤꯅꯤ ꯐꯣꯔꯣꯔꯇꯤ
ꯎꯝ ꯎꯝ
ꯑꯩꯒꯤ ꯏꯆꯦꯗꯨ ꯇ꯭ꯋꯤꯟꯁ ꯄꯣꯛꯄꯅꯦꯕ ꯑꯩ ꯅꯪꯕꯨ ꯍꯥꯏꯕ꯭ꯔꯥ
ꯍꯥꯏ ꯗꯦꯗ
ꯑꯉꯥꯡ ꯑꯅꯤ ꯄꯣꯛꯈ꯭ꯔꯒ ꯃꯥꯁꯦ ꯑꯉꯥꯡ ꯑꯅꯤꯃꯛ ꯀꯩꯅꯣ ꯇꯧꯕꯅꯦ ꯐꯥꯔꯁ ꯃꯃꯥꯡꯗꯁꯨ ꯑꯣꯄꯔꯦꯁꯟ ꯇꯧꯕꯒꯣ
ꯑꯣ
ꯑꯩ ꯑꯍꯨꯝ ꯄꯣꯛꯄ ꯌꯥꯔꯤ ꯍꯥꯏꯕꯒꯤ ꯑꯍꯨꯝ ꯑꯍꯨꯝꯁꯦ ꯃꯣꯏꯁꯦ ꯑꯗꯨꯝ ꯄꯨ ꯀꯪꯈ꯭ꯔꯦ
ꯎꯝ
ꯃꯗꯨꯗꯒꯤ ꯃꯣꯏꯁꯦ ꯑꯜꯇ꯭ꯔꯥꯁꯥꯎꯟꯒꯨꯝꯕ ꯌꯦꯡꯕ ꯃꯇꯝꯗ ꯁꯔꯄ꯭ꯔꯥꯏꯖꯇ ꯇ꯭ꯋꯟꯁ ꯑꯃꯨꯛꯀ ꯑꯣꯏꯔꯝꯕ
ꯑꯁ
ꯀꯤꯗꯤ ꯈꯔ ꯀꯤꯕꯅꯦ ꯑꯩꯗꯤ ꯏꯆꯦ ꯑꯣꯏꯕꯅꯤꯅ ꯀꯩꯅꯣ ꯇꯧꯕꯗꯧ ꯈꯔ ꯀꯔꯤ ꯍꯥꯏꯁꯤꯔꯥ ꯅꯍꯥꯟꯁꯨ ꯑꯣꯄꯔꯦꯁꯟ ꯑꯅꯤꯔꯛ ꯇꯧꯈ꯭ꯔꯥ ꯑꯉꯥꯡ ꯑꯅꯤꯃꯛꯇꯣ ꯑꯗꯨ ꯑꯃꯨꯛꯀ ꯑꯍꯨꯝ ꯁꯨꯕꯗ ꯔꯤꯁꯀꯤꯅꯤ ꯔꯤꯁꯀꯤꯅꯤ ꯍꯥꯏꯕꯗꯤ ꯅꯍꯥꯟꯒꯨꯝꯅꯗꯤ